ꯑꯣ ꯇꯕ꯭ꯔꫭ
ꯇꯥꯗꯕ꯭ꯔꯣ
ꯇꯥꯏ ꯇꯥꯏꯌꯦ ꯆꯥꯛ ꯆꯥꯔꯕ꯭ꯔꯣ
ꯑꯩꯠ ꯌꯖꯥꯔꯦ ꯅꯪꯗꯤ
ꯍꯥ
ꯆꯥꯔꯦ ꯅꯪꯗꯤ ꯆꯥꯔꯕ꯭ꯔꯣ
ꯎꯝ ꯆꯔꯦ
ꯀꯔꯤ ꯃꯊꯦꯜ ꯆꯥꯔꯦ ꯉꯁꯤ
ꯑ ꯑꯂꯨꯒ ꯍꯋꯥꯏꯊ꯭ꯔꯥꯛꯒ
ꯃꯁꯤꯗꯤ ꯅꯨꯡꯁꯤꯠꯀꯤ ꯌꯦꯟꯁꯥꯡꯅꯤꯅꯦ ꯍꯋꯥꯏ ꯊ꯭ꯔꯥꯛ
ꯈꯪꯗꯦꯍꯦ ꯏꯟꯁꯥꯡ ꯆꯥꯅꯤꯉꯥꯏ ꯂꯩꯇꯕꯒꯤ
ꯑꯍꯥꯎꯕ꯭ꯔꯣ ꯅꯠꯇ꯭ꯔ ꯇꯪꯅ ꯊꯣꯡꯕ꯭ꯔ ꯑꯗꯨ ꯀꯅꯥꯅ ꯊꯣꯡꯕ꯭ꯔ
ꯑꯩꯅ ꯊꯣꯡꯕꯅꯦ ꯑꯗꯨꯒꯤ ꯍꯧꯇꯦ ꯃꯤꯅ ꯊꯣꯡꯉꯗꯤ ꯍꯧ ꯍꯧꯒꯗꯕ ꯃꯥꯜꯂꯦ
ꯑꯁ ꯅꯪꯅ ꯊꯣꯡꯔꯗꯤ ꯍꯧꯔꯝꯒꯅꯤꯗ ꯅꯪꯒꯤ ꯈꯨꯟꯗꯤ ꯇꯣꯉꯥꯜꯂꯦ ꯍꯥꯏꯕ ꯅꯠꯇ꯭ꯔꯣ
ꯍꯥꯥ
ꯅꯪꯅ ꯊꯣꯡꯕ ꯃꯍꯥꯎꯗꯤ ꯇꯣꯉꯥꯟꯂꯦ ꯍꯩꯕ ꯃꯤ ꯇꯥꯏꯕ ꯃꯤ ꯃ ꯥꯅꯍꯥꯏꯕ
ꯇꯦꯁ ꯇꯧꯕ ꯇꯧꯅꯤꯡꯉꯁꯦ ꯇꯧꯅꯤꯡꯉꯗꯤ ꯊꫭꯡꯕꯤꯒꯦ ꯇꯦꯁ ꯇꯧꯅꯤꯡꯉꯗꯤ
ꯍꯣꯏ ꯅꯪꯅ ꯊꯣꯡꯕꯁꯨ ꯇꯦꯁ ꯇꯧꯅꯤꯡꯕꯒꯤ ꯑꯗꯨ ꯍꯧꯖꯤꯛꯐꯥꯎ ꯈꯜꯂꯒ ꯂꯩꯕꯅꯤ ꯀꯃꯥꯏꯅ ꯇꯦꯁ ꯇꯧꯁꯤꯔꯅ ꯀꯔꯝ ꯀꯥꯟꯗ ꯀꯔꯝ ꯀꯔꯝ ꯀꯥꯟꯗ ꯇꯦꯁꯇꯧꯕ ꯐꯪꯒꯦꯅ ꯈꯟꯕꯗ
ꯊꯦꯡꯅꯅꯤꯍꯦ ꯃꯇꯝ ꯌꯥꯝ ꯂꯩꯔꯤ ꯁꯤꯗꯤ
ꯀ꯭ꯔꯤ
ꯅꯣꯡꯃ ꯊꯦꯡꯅꯔꯗꯤ ꯇꯦꯁ ꯇꯧ ꯇꯧꯔꯤꯉꯩ ꯄꯤꯒꯦꯕ
ꯂꯧꯕ ꯈꯛꯇ ꯅꯠꯇꯅ ꯅꯣꯡꯃ ꯈꯛꯇ꯭ꯔꯗꯤ ꯅꯣꯡꯃ ꯈꯛꯇ ꯅꯪꯒꯤ ꯏꯟꯁꯥꯡ ꯀꯅꯥꯅꯥ ꯈꯪꯒꯗꯤ
ꯑꯁ ꯅꯨꯡꯇꯤꯒꯤ ꯆꯥꯔꯗꯤ ꯑꯁꯇ ꯍꯥꯎꯗ꯭ꯔꯦꯒꯤ ꯅꯨꯄꯤꯅ ꯆꯥꯡꯗꯦꯅ ꯑꯗꯨꯝ ꯃꯥꯏ ꯍꯦ ꯏꯉꯗ
ꯁꯃꯔ ꯁꯤꯗꯤ
ꯁꯀ꯭ꯔꯤ ꯇꯕ꯭ꯔꯥ ꯅꯪꯗꯤ ꯍꯧꯖꯤꯛ
ꯄꯁ ꯑꯗꯨꯝ ꯐꯃꯨꯡꯗ ꯑꯗꯨꯝ ꯂꯩꯗ ꯈꯔꯣꯠ ꯄꯣꯊꯥꯔꯒ ꯑꯗꯨꯝ ꯂꯩꯕꯅꯦ ꯅꯪꯗꯤ
ꯑꯩꯗꯤ ꯁꯨꯝ ꯃꯄꯥꯟꯗ ꯋꯥꯛꯀꯤꯡꯒꯨꯝꯅ ꯆꯠꯂꯤ
ꯑꯁ ꯅꯨꯡꯗꯥꯡꯗ ꯋꯀꯤꯡ ꯅꯨꯄꯤꯅ ꯆꯠꯄꯗꯤ ꯅꯨꯡꯉꯥꯏꯇꯦꯍꯦ ꯔꯨꯝ
ꯑꯁ ꯑ ꯒꯦꯠ ꯃꯅꯨꯡꯗꯅꯦ ꯀꯔꯤꯅꯣ
ꯑꯣ ꯑꯣ ꯃꯄꯥꯟꯗ ꯍꯥꯏꯔꯤꯁꯤꯗꯤ ꯏꯁꯀꯤꯍ ꯃꯇꯕꯇ ꯑꯩ ꯌꯥꯎꯗꯕ ꯃꯇꯝꯗ ꯑꯗꯨꯝ ꯑꯩ ꯌꯥꯎꯗꯕ ꯃꯇꯝꯗ ꯅꯨꯡꯗꯥꯡꯗꯤ ꯃꯄꯥꯟ ꯊꯣꯛꯀꯅꯨ
ꯑ
ꯍ
ꯃꯅꯨꯡꯗ ꯃꯤ ꯌꯥꯝꯕꯒꯦꯀꯣ ꯑꯁ ꯀꯣꯜ ꯇꯧꯕ ꯅꯨꯡꯉꯥꯏꯇꯦ ꯍꯥꯏꯦꯅ ꯃꯄꯥꯟ ꯊꯣꯛꯣꯛꯄꯅꯤꯗ
ꯍꯣꯏ ꯑꯩꯈꯣꯏ ꯏꯃꯥꯟꯅꯤꯒꯤ ꯋꯥꯔꯤꯗꯤ ꯈꯔ ꯂꯨꯕꯒꯤꯀꯣ
ꯎꯝ ꯃꯤ ꯇꯥꯔꯗꯤ ꯅꯨꯡꯉꯥꯏꯗꯦꯅ
ꯍꯣꯏ ꯑꯣꯏꯔꯝꯗꯤ ꯑꯣꯏꯔꯕꯔꯕꯗꯤ
ꯎꯝ
ꯃꯤꯅ ꯇꯥꯔꯦ ꯐꯖꯔꯔꯣꯏꯕ ꯅꯠꯇ꯭ꯔꯥ
ꯑꯥ ꯃꯥꯅꯦ ꯃꯥꯁꯦ ꯀꯩꯅꯣꯝ ꯇꯧꯔꯦ ꯑꯗꯨꯃꯥꯏꯅ ꯍꯩꯔꯅꯤꯕ
ꯍꯣꯏ ꯏꯅꯤꯒꯤ ꯀꯦꯠ ꯂꯤꯛ ꯇꯧꯔꯗꯤ ꯑꯁ ꯅꯨꯡꯉꯥꯏꯔꯣꯏꯍꯦ
ꯎꯝ
ꯄꯣꯛꯀꯦꯌꯥꯗ ꯅꯪ ꯇꯧꯒꯦꯔꯣ ꯑꯁꯤꯗꯤ
ꯇꯦꯟ ꯊꯥꯔꯇꯤꯒꯨꯝꯕꯗ ꯇꯨꯝꯒꯦ
ꯑꯁ ꯕꯣꯛ ꯍꯤꯦꯛ ꯍꯧꯔꯒ ꯇꯨꯝꯒꯦ ꯍꯥꯏꯔꯤꯅꯦ ꯑꯁ
ꯎꯝ ꯑꯁ ꯕꯣꯜꯗꯣ ꯌꯦꯡꯅꯤꯡꯗꯦ ꯑꯩ ꯑꯩꯅ ꯁꯞꯄꯣꯔꯠ ꯇꯧꯕꯗꯣ ꯑꯩ ꯄꯨꯅꯤꯡꯒ ꯌꯥꯝ ꯆꯪꯉꯀꯣ ꯉꯝꯗ꯭ꯔꯗꯤ ꯑꯩ ꯌꯥꯝ ꯅꯨꯡꯉꯥꯏꯗꯦꯕ ꯑꯗꯨꯗꯤ
ꯑꯁ ꯅꯍꯥꯟ ꯑꯩꯅ ꯉꯁꯥꯏ ꯍꯥꯏꯕ ꯅ ꯅꯠꯇ꯭ꯔ ꯑꯩꯒꯤ ꯁꯞꯄꯣꯔꯠ ꯇꯧꯕ ꯇꯤꯝꯗ ꯇꯧꯑꯣꯅ
ꯑꯩꯒꯤ ꯋꯥ ꯂꯥꯎꯗ
ꯅꯦꯛꯁꯗꯤ ꯇꯧꯔꯒꯦ
ꯍꯥ
ꯅꯦꯛꯁ ꯅꯦꯛꯁ ꯇꯥꯏꯝꯗ ꯑꯃꯨꯛꯀ ꯇꯧꯒꯦꯕ
ꯑꯩ ꯑꯩ ꯁꯞꯄꯣꯔꯠ ꯇꯧꯕ ꯇꯤꯝꯗ
ꯑꯥ
ꯑꯁ ꯉꯁꯤꯁꯨ ꯑꯃꯨꯛ ꯀꯥꯗ ꯌꯦꯡꯉꯣ ꯑꯃꯨꯛ ꯐ꯭ꯔꯥꯟꯁ ꯀꯥꯔꯅꯤꯀꯣ ꯑꯩꯅ ꯍꯥꯏꯔꯤꯕ ꯇꯤꯝꯁꯤꯡꯗꯤ ꯑꯗꯨꯝ ꯀꯥꯔꯅꯤꯗ
ꯑꯣ ꯉꯁꯤꯗꯤ ꯐ꯭ꯔꯥꯟꯁꯒ ꯀꯅꯥꯔꯥ
ꯁ꯭ꯨꯋꯤꯗꯦꯟ
ꯑꯣ ꯁ꯭ꯋꯤꯠꯗꯦꯟ ꯅꯨꯡꯁꯤꯗ꯭ꯔꯣ ꯁ꯭ꯋꯤꯗꯦꯟꯁꯨ ꯃꯐꯝꯁꯨ ꯌꯥꯝ ꯐꯖꯩ
ꯑꯗꯨ ꯁꯅꯕꯗ ꯑꯣꯏꯗ꯭ꯔꯗꯤ ꯎꯄꯥꯏ ꯂꯩꯇꯦꯅ ꯁ꯭ꯂ ꯃꯐꯝ ꯕꯖꯥꯔꯗꯁꯨ ꯁꯥꯟꯅꯕ ꯒꯦꯝ ꯑꯣꯏꯕꯒꯤ ꯎꯄꯥꯏ ꯂꯩꯇꯦ
ꯎꯝ ꯃꯣꯏꯗꯤ ꯁꯤꯅꯤꯌꯔ ꯄ꯭ꯂꯦꯌꯔ ꯌꯥꯝꯕꯅꯤꯅ ꯀꯣ ꯐ꯭ꯔꯥꯟꯁꯀꯨꯝꯕ ꯕ꯭ꯔꯥꯖꯤꯜꯒꯨꯝꯕꯗꯤ
ꯑꯁ ꯑꯗꯨꯒꯤ ꯋꯥ ꯈꯛꯇ ꯅꯠꯇꯦꯗ ꯌꯥꯝ ꯐꯖꯕ ꯄ꯭ꯂꯦ ꯌꯥꯝ ꯑꯅꯥꯎꯕ ꯊꯣꯛꯈ꯭ꯔꯦꯗ
ꯎ
ꯑꯔꯤꯕ ꯄ꯭ꯂꯦꯌꯥꯔꯁꯤꯡꯗꯤ ꯍꯧꯖꯤꯛ ꯀꯥꯟꯗꯩ ꯌꯥꯎꯗ꯭ꯔꯤꯗ ꯑꯅꯥꯎꯕ ꯈꯛꯇꯅꯤ ꯑꯗꯨ ꯑꯣꯏꯔꯁꯨ ꯍꯧꯖꯤꯛꯀꯥꯟꯗꯤ ꯅꯥꯏꯃꯔꯐꯥꯎ ꯚꯦꯟꯁꯇ ꯂꯩꯕꯅꯦ
ꯀꯔꯤꯔꯣ ꯃꯥ ꯃꯥꯁꯨ ꯁꯅꯗꯦ ꯀ꯭ꯔꯤ ꯇꯧꯕꯒꯤꯔꯥ
ꯍꯥ
ꯃꯥ ꯁꯅꯥꯗ ꯀꯔꯤꯇꯥꯒꯔ ꯃꯥꯗ
ꯈꯔꯥꯏ ꯏꯂꯥꯏ ꯂꯥꯏꯅ ꯅꯤꯡꯗꯕꯒꯤꯀꯣ ꯈꯔ ꯂꯨꯕ ꯇꯤꯝꯗ ꯌꯧꯒꯦꯅ ꯈꯟꯕ ꯃꯥꯜꯂꯦ ꯑꯁ
ꯌꯥꯝ ꯍꯥꯏꯩꯕꯒꯤ ꯇꯥꯏꯞꯇ
ꯑꯁ ꯍꯥꯏꯇ꯭ꯔꯗꯤ ꯑꯩ ꯃꯣꯏꯒꯤ ꯀꯣꯔꯆ ꯑꯃꯨ ꯄꯥꯏꯕꯅꯦ
ꯍꯥꯏ
ꯁꯤꯒ꯭ꯂ
ꯃꯥꯗꯤ ꯐꯣꯜꯁ ꯂꯧꯕ ꯌꯥꯝ ꯍꯩꯕ ꯅꯠꯇ꯭ꯔꯣ
ꯃꯥꯅ ꯍꯥꯏꯕ ꯅꯠꯇꯦꯗ ꯃꯤꯅ ꯃꯉꯣꯟꯗ ꯇꯕꯒꯤ ꯊꯣꯟꯝꯕ ꯌꯥꯝ ꯂꯩꯌꯦꯕ ꯃꯉꯣꯟꯗꯗꯤꯀꯣ ꯅꯪꯁꯨ ꯅꯪꯁꯨ ꯎꯔꯝꯒꯅꯤꯅ ꯃꯥ ꯃꯊꯇ ꯇꯨꯕꯗꯤ ꯂꯩꯇꯦꯅ
ꯎꯝ ꯎꯗꯤ ꯎꯑꯦ ꯚꯗꯤꯑꯣ ꯏꯗꯤꯠꯒꯨꯝꯕ ꯊꯗ ꯎꯔ ꯑꯣꯏ
ꯑ ꯃꯤꯗ ꯃꯤꯅ ꯊꯣꯝꯗꯕꯤꯗ ꯃꯊꯟꯗ ꯑꯗꯨꯝ ꯇꯥꯕ ꯎꯕ꯭ꯔꯅ
ꯎꯗꯦ ꯑꯗꯨ ꯑꯣꯏꯔꯁꯨ ꯌꯥꯝꯗꯤ ꯅꯥꯔꯝꯔꯣꯏꯍꯦ
ꯑꯦꯁ ꯑꯗꯨ ꯑꯣꯏꯔꯁꯨ ꯁꯅꯥꯕꯨꯒꯤꯗꯤ ꯀꯣꯛꯁꯨ ꯈꯔ ꯄꯥꯏꯗ꯭ꯔꯗꯤ ꯌꯥꯗꯦꯅ
ꯃꯥꯒꯤ ꯀꯣꯛꯅꯤ ꯑꯗꯨ ꯈꯛꯇ
ꯁꯤ ꯑꯗꯨꯃꯥꯏꯅꯗꯤ ꯍꯥꯏꯒꯅꯨꯗ ꯅꯪꯁꯨ ꯃꯤ ꯃꯃꯥꯡꯗ ꯏꯀꯥꯏꯗ꯭ꯔꯣ
ꯅꯪ ꯁꯞꯄꯣꯇꯥꯥꯔꯕꯨ ꯌꯥꯎꯅꯀꯤꯕ
ꯍꯥ
ꯃꯥꯕꯨ ꯅꯪ ꯌꯥꯝ ꯄꯥꯝꯕꯒꯦꯔꯥ ꯑꯗꯨꯗꯤ
ꯑꯗꯨꯗꯤ ꯋꯥ ꯅꯠꯇꯦꯗ ꯑꯩꯅ ꯁꯞꯄꯣꯔꯠ ꯇꯧꯕꯗꯤ ꯇꯤꯝ ꯑꯍꯨꯝ ꯂꯩꯌꯦꯕ
ꯑꯣ ꯑꯣꯍꯨꯝꯨꯝ꯭ꯔꯥ
ꯍꯣꯏ ꯑꯗꯨ ꯀꯤꯔꯤ ꯀꯤꯔꯤꯔ ꯅꯪ ꯒ꯭ꯌꯦꯁ ꯇꯧꯑꯣꯅꯦ
ꯑꯗꯣ ꯑꯩ ꯍꯥꯏꯕꯤꯒꯦꯀꯣ ꯄ꯭ꯔꯣꯇꯨꯒꯜ
ꯑꯁ ꯅꯠꯇꯦ
ꯍꯥꯥ
ꯅꯠꯇꯦ ꯑꯩ ꯁꯄꯣꯔꯠ ꯇꯧꯗꯦ
ꯑꯅꯤꯗꯤ ꯈꯪꯈ꯭ꯔꯦ ꯑꯗꯨꯗꯤ ꯑꯃꯗꯤ ꯀꯔꯤꯔꯥ ꯑꯥꯔꯖꯦꯟꯇꯤꯅꯥꯔꯥ
ꯅꯠꯇꯦꯍꯦ
ꯑꯁ ꯀꯔꯤꯒꯤ ꯑꯥꯔꯖꯦꯟꯇꯤꯅꯥꯕꯨ ꯁꯞꯄꯣꯔꯠ ꯇꯧꯗꯕ
ꯁꯤꯁ ꯅꯨꯄꯥꯅꯤꯅ ꯑꯩꯗꯤ
ꯑꯥꯔꯖꯦꯟꯇꯤꯅꯥꯁꯨ ꯅꯨꯄꯥꯁꯤꯡ ꯅꯠꯇ꯭ꯔꯣ
ꯅꯨꯄꯥ ꯊꯣꯛꯄ ꯅꯨꯄꯥ ꯊꯣꯛꯄ ꯇꯤꯝꯗꯤ ꯑꯥꯔꯖꯦꯟꯇꯤꯅꯥꯗꯤ ꯅꯠꯇꯦ
ꯑꯁ ꯑꯥꯔꯖꯦꯟꯇꯤꯅꯥꯁꯨ ꯅꯨꯄꯥ ꯊꯣꯛꯄꯗꯨꯗꯤ ꯃꯥꯗꯤ ꯃꯥꯒꯤ ꯅꯨꯄꯤꯁꯨ ꯌꯥꯝꯅ ꯅꯨꯡꯁꯤ ꯌꯥꯝꯅ ꯂꯨꯅ ꯇꯧꯏ
ꯏꯁ ꯑꯣꯏꯔꯣꯏ ꯑꯣꯏꯔꯣꯏ
ꯅꯪ ꯑꯃꯨꯛ ꯐꯖꯅ ꯌꯦꯡꯉꯨꯅꯦ ꯀꯅꯥ ꯀꯅꯥ ꯍꯧꯖꯤꯛꯀꯥꯟ ꯁꯅꯥꯕꯗ ꯗꯤꯐ꯭ꯔꯦꯟꯁ ꯑꯣꯏ ꯀꯅꯥ ꯀꯅꯥ ꯀꯅꯥ ꯍꯦꯟꯅ ꯄꯥꯋꯔ ꯄꯥꯏꯕ꯭ꯔꯥ ꯀꯅꯥ ꯀꯅꯥ ꯇꯤꯝꯅ ꯍꯦꯟꯅ ꯀꯥꯕ꯭ꯔ ꯑꯗꯨ ꯑꯗꯨꯝ ꯈꯪꯕꯅꯦ
ꯑꯩꯗꯤ ꯑꯩꯅ ꯌꯦꯡꯅꯤꯡꯕ ꯃꯇꯝꯗ ꯌꯦꯡꯉꯤ ꯌꯦꯡꯅꯤꯡꯗ꯭ꯔꯗꯤ ꯑꯗꯨꯝ ꯇꯨꯝꯃꯦ ꯂꯣꯏꯔꯦ
ꯈꯜꯂꯣ ꯑꯩ ꯀꯔꯤ ꯀꯔꯤ ꯇꯤꯝ ꯇꯤꯝ ꯑꯍꯨꯝꯗꯤ ꯂꯩꯌꯦ ꯍꯧꯖꯤꯛ ꯍꯧꯖꯤꯛꯁꯨ ꯗꯨꯝ ꯂꯩꯕꯅꯤꯗ
ꯑꯅꯤꯗꯤ ꯈꯪꯈ꯭ꯔꯦꯅ ꯕ꯭ꯔꯥꯖꯤꯜꯒ ꯐ꯭ꯔꯥꯟꯁꯒ
ꯑꯇꯩꯗꯤ
ꯑꯃꯗꯤ ꯈꯪꯗ꯭ꯔꯦ
ꯑꯩꯪ ꯍꯥꯏꯕꯤꯔꯛꯑꯣꯔꯥ
ꯃꯣꯔꯣꯛꯀꯣ ꯎꯨꯔꯥꯒ꯭ꯌꯥꯏ ꯃꯥ ꯑꯁ ꯈꯪꯗ꯭ꯔꯦ ꯑꯗꯨꯗꯤ
ꯃꯨꯟꯅ ꯈꯜꯂꯨꯗ ꯀꯅꯥꯗꯤ ꯑꯃꯨꯛꯀꯥ ꯇꯣꯛꯈ꯭ꯔꯦ ꯃꯣꯏꯗꯤ ꯄꯣꯛꯈ꯭ꯔꯦ
ꯑꯣ
ꯈꯪꯗꯕ꯭ꯔꯣ
ꯎꯝ
ꯑꯍꯥ ꯃꯨꯅ ꯃꯨꯅ ꯈꯜꯂꯨꯅꯦ ꯀꯅꯥ ꯑꯣꯏꯔꯝꯒꯅꯤ ꯍꯥꯏꯕ
ꯑ ꯀꯃꯥꯏ ꯀꯃꯥꯏ ꯍꯤꯡ ꯍꯤꯡꯒꯦ ꯑ ꯈꯪꯗ꯭ꯔꯦ ꯑꯩ
ꯑꯁ ꯅꯪꯕꯨ ꯐꯖꯅ ꯌꯦꯡꯗꯕꯥꯒꯤꯅꯦ ꯌꯦꯡꯉꯗꯤ ꯂꯣꯏꯅꯃꯛ ꯈꯪꯒꯅꯤ ꯑꯁꯤ ꯇꯤꯝꯁꯨ ꯐꯖꯩ ꯁꯤ ꯇꯤꯝꯁꯨ ꯐꯖꯩ ꯁꯤ ꯇꯤꯝꯅ ꯍꯟꯗꯥꯛꯗꯤ ꯀꯥꯅꯤ ꯑꯗꯨ ꯈꯪꯕꯅꯤꯅ ꯌꯦꯡꯉꯗꯤ
ꯎꯝ
ꯏꯍꯦ ꯅꯨꯡꯉꯥꯏꯇꯦꯗꯥ ꯅꯪ ꯌꯦꯡꯗꯕꯒꯤ ꯅꯨꯡꯉꯥꯏꯇꯦ
ꯑꯩꯗꯤ ꯒꯦꯝꯁꯀꯨꯝꯕ ꯌꯥꯝ ꯄꯥꯝꯗꯦ ꯑꯗꯨꯒꯤꯅꯦ
ꯑꯗꯨ ꯑꯣꯏꯔꯁꯨ ꯍꯟꯗꯛꯀꯤ ꯐꯤꯐꯥ ꯋ꯭ꯔꯜ ꯀꯨꯞꯇ ꯋ꯭ꯔꯜ ꯗꯥ ꯁꯅꯥꯕ ꯒꯦꯝꯅꯤ ꯅꯠꯇ꯭ꯔꯣ ꯅꯪ ꯄꯥꯝꯗꯕꯒꯤꯔꯥ
ꯑꯥ
ꯑꯁ ꯑꯩꯒ ꯂꯩꯃꯤꯟꯅꯔꯗꯤ ꯅꯪꯁꯨ ꯌꯦꯡꯕ ꯇꯥꯕ ꯅꯇꯣꯝꯗ ꯂꯩꯕꯒꯤ ꯎꯄꯥꯏ ꯂꯩꯇꯦ ꯅꯪꯗ
ꯑ
ꯅꯠꯇ꯭ꯔꯣ
ꯎꯝ ꯏꯊꯟꯗ ꯌꯦꯡꯕꯁꯨ ꯅꯨꯡꯉꯥꯏꯇꯕꯅꯤꯅ ꯗꯤ ꯎꯝ ꯐ꯭ꯔꯦꯟꯁꯒꯨꯝꯕ
ꯍꯣꯏ ꯑꯩ ꯂꯥꯏꯔꯗꯤ ꯍꯦꯟꯅ ꯅꯨꯡꯉꯥꯏꯔꯝꯒꯅꯤ ꯈꯂꯦ ꯑꯩ
ꯆꯞꯄ ꯇꯧꯃꯤ ꯅꯪꯗꯕ
ꯅꯠꯇꯇꯩ ꯑꯩꯒꯤ ꯁꯞꯄꯣꯔꯇꯔ ꯑꯩꯒ ꯀ꯭ꯔꯤꯍꯥꯏꯁꯤꯅ ꯑꯣꯄꯣꯅꯦꯟ ꯑꯣꯏꯅꯤꯡꯉꯥꯏ ꯑꯩꯥꯏꯒꯤ ꯑ ꯑꯗꯨ ꯅꯍꯥꯟꯒꯤ ꯅꯍꯥꯟꯒꯤ ꯃꯦꯟꯁꯨꯄ ꯉꯍꯥꯛ ꯉꯔꯥꯡꯒꯤ ꯃꯦꯟꯁꯨ ꯌꯦꯡꯕꯤꯔꯗꯤ ꯅꯪ ꯖꯄꯥꯟ ꯇ ꯇꯧꯔꯗꯤ ꯑꯩ ꯐꯖꯅꯦꯕ ꯑꯗꯨ ꯅꯪ ꯏꯀꯥꯏꯒꯅꯤ ꯑꯩꯒꯤ ꯃꯃꯥꯡꯗ
ꯑꯦꯁ ꯏꯀꯥꯏꯔꯣꯏ ꯀ꯭ꯔꯤ ꯏꯀꯥꯏꯅꯤ
ꯅꯪ ꯑꯩꯅ ꯑꯃꯨꯛ ꯀꯥꯔꯗꯤ ꯅꯪ ꯀꯔꯤ ꯍꯥꯏ ꯉꯥꯡꯕꯣꯠ ꯂꯩꯒꯅꯤ
ꯏ ꯀꯔꯣ ꯑ
ꯃꯨꯟꯅ ꯃꯨꯟꯅ ꯈꯜꯂꯨꯗ ꯀꯣ ꯅꯪꯁꯨ ꯃꯊꯪꯗꯗꯤ ꯀꯅꯥ ꯇꯤꯝꯗ ꯁꯞꯄꯣꯔꯠ ꯇꯧꯁꯤꯔꯥ ꯑꯗꯨꯣ